ꯍꯂꯣ
ꯍꯜꯂꯣ ꯍꯜꯂꯣ ꯑꯣ ꯇ ꯇꯥꯏ ꯇꯥꯏ ꯍ ꯇꯥꯕ꯭ꯔꯣ ꯑꯩ ꯇꯥꯏ ꯅꯪ ꯇꯥꯗꯕ꯭ꯔꯣ
ꯅꯥꯀꯣꯟ ꯐꯖꯅ ꯇꯥꯗꯦꯅꯦ
ꯑꯁ ꯑꯩꯁ ꯀꯩ ꯇꯧꯖꯥꯠꯅꯣ ꯉꯁꯤꯁꯦ ꯑꯩꯅꯦꯕ ꯅꯨꯡꯉꯥꯏꯗꯧ ꯃꯥꯜꯂꯅꯦ
ꯇꯥꯕ꯭ꯔꯣ
ꯇꯥꯏ ꯇꯥꯏ
ꯃꯈꯣꯟꯁꯦ ꯈꯔ ꯇꯞꯅ ꯇꯥꯏꯅꯦ ꯌꯥꯝ ꯀꯟꯅ ꯇꯥꯗꯦꯅꯦ
ꯑꯁ ꯑꯩꯒꯤꯁꯤꯃ ꯀꯩꯅꯣ ꯇꯧꯕ ꯖꯥꯠꯂꯣꯁ ꯁꯤꯅꯦ ꯋꯥ ꯅꯨꯡꯉꯥꯏꯇꯕꯤꯖꯠꯂꯣ ꯑꯦꯔꯣ ꯅꯨꯡꯉꯥꯏꯗꯔꯕꯅꯦꯅꯦ ꯍꯣꯏ ꯑꯩꯗꯤ ꯏꯁꯩꯩꯅ ꯇꯥꯏꯑꯦ
ꯅꯪꯒꯤꯗꯤ ꯐꯖꯅ ꯁꯦꯡꯅ ꯇꯥꯗꯕꯀꯣ
ꯅꯦꯠꯋꯥꯛ ꯅꯨꯡꯉꯥꯏꯗꯕ ꯑꯣꯏꯔꯔꯕꯅꯦ ꯑꯩꯁꯦ ꯉꯁꯤ ꯅꯦꯠꯋꯥꯛꯁꯦ ꯉꯁꯥꯏ ꯌꯥꯒꯗ꯭ꯔꯒ ꯂꯩꯅꯦ
ꯎꯝ ꯌꯥꯝ ꯀꯟꯅ ꯇꯥꯗ꯭ꯔꯦ ꯅꯪꯒꯤꯗꯣ
ꯀꯔꯤꯔꯤ ꯇꯣ ꯐꯖ ꯅꯗ ꯄꯁꯦ
ꯆꯥꯛ ꯆꯥꯈ꯭ꯔꯕꯣ
ꯆꯛꯆꯔꯦ ꯅꯣꯏꯗꯤ ꯆꯥꯔꯕꯣ
ꯍꯣꯏ ꯆꯥꯈ꯭ꯔꯦꯗ ꯀꯩ ꯌꯦꯟꯖꯥꯡ ꯆꯥꯒꯦ
ꯑꯩꯈꯣꯏꯗꯤ ꯑꯁ ꯆ ꯑꯂꯨꯒ ꯀꯩꯅꯣ ꯀꯣꯕꯤꯒ ꯆꯥꯏ
ꯑꯣ ꯑꯣ ꯍꯥꯎꯔꯝꯅꯤꯅ
ꯑꯁ ꯍꯥꯎ ꯍꯥꯎ ꯍꯧ ꯄ ꯆꯥꯁ ꯍꯔꯅꯦ
ꯄꯪꯆꯥ ꯆꯥꯕꯗꯨꯅ ꯍꯥꯎꯕ꯭ꯔꯅ ꯉꯁꯤꯁꯦ ꯌꯦꯟ ꯆꯥꯏ ꯑꯩꯈꯣꯏꯁꯦ
ꯑꯁ ꯑꯗꯨꯗꯤ ꯐꯖꯅ ꯂꯩꯔꯕꯝꯅꯤ ꯑꯗꯨꯅ ꯕꯣꯏꯂꯔꯅ ꯃꯍꯥꯎ ꯌꯥꯎꯕꯅꯤꯅꯦ
ꯎꯝ
ꯏꯟꯁꯪ ꯑꯦꯟꯁꯥꯡ ꯍꯥꯎꯕ ꯆꯥꯗꯕ ꯀꯨꯏꯔꯦ ꯑꯩꯈꯣꯏꯗꯤ
ꯑꯁ ꯉꯁꯤ ꯈꯛꯇꯅꯤꯗ ꯑꯩꯁꯨ ꯑꯃꯨꯛ ꯃꯨꯛꯕꯥꯡ ꯌꯦꯡꯕ ꯆꯠꯅꯤꯡꯉꯧꯕ ꯑꯗꯨꯒꯤ
ꯃꯨꯛꯕꯥꯟ ꯏꯟꯁꯥꯡ ꯍꯧꯗ꯭ꯔꯁꯨ ꯃꯨꯛꯕꯥꯡ ꯃꯔꯥꯛ ꯃꯔꯥꯛ ꯌꯦꯡꯒ ꯆꯥꯔꯁꯨ ꯑꯗꯨꯝ ꯆꯥꯕ ꯆꯥꯡ ꯑꯃꯅꯤ ꯃꯔꯛꯇꯦ ꯀꯥꯏꯗꯧꯔꯝꯃꯤꯅꯣ ꯅꯣꯏꯗꯤ
ꯑꯗꯨꯝ
ꯑꯩꯔꯃꯅꯦꯅ
ꯑꯩꯈꯣꯏ ꯑꯩꯁꯦ ꯅꯦꯠꯋꯥꯛꯇꯣ ꯐꯥꯏꯚ ꯖꯤꯁꯦ ꯑꯗꯨꯝ ꯃꯨꯠꯄꯀꯣ
ꯑꯣ ꯅꯀꯣꯟꯁꯦ ꯈꯔ ꯍꯧꯅ ꯇꯥꯗꯦꯕ
ꯑꯦ ꯐꯥꯏꯚ ꯖꯤ ꯑꯗꯨꯝ ꯃꯨꯠꯄꯗ ꯅꯦꯠꯋꯥꯛꯇꯣ ꯑꯦꯝꯕꯤ ꯉꯁꯥꯏ ꯂꯣꯏꯈꯤꯕꯗꯨꯗ ꯑꯗꯒꯤ ꯑꯗꯨꯝ ꯅꯦꯠꯋꯥꯛꯇ ꯑꯗꯨꯝ ꯇꯠꯂꯒ ꯂꯩꯕ ꯅꯣꯏꯒ ꯐꯨꯠꯕꯣꯜ ꯏꯡ꯭ꯔꯣ ꯋꯥꯔꯜ ꯀꯞ
ꯍꯣꯏ ꯕꯣꯜ ꯌꯦꯡꯉꯦ
ꯑꯗꯨꯗꯤ ꯍꯧꯖꯤꯛꯀꯤ ꯇꯨꯝꯕꯁꯦ ꯋꯥꯠꯂꯝꯕꯅꯤꯅꯦ
ꯑꯁ ꯉꯁꯤꯗꯤ ꯌꯦꯡꯉꯔꯣꯏꯗ ꯉꯔꯥꯡ ꯇꯨꯝꯗꯕꯤ ꯌꯦꯡꯕꯤꯌꯣꯕ
ꯃꯁꯤꯖꯤ ꯐ꯭ꯔꯥꯟꯁ ꯂꯩꯦ ꯅꯠꯇ꯭ꯔꯣ ꯉꯁꯤ
ꯍꯣꯏ ꯄꯨꯡ ꯑꯅꯤ ꯃꯈꯥ ꯥꯏꯗ ꯂꯩꯌꯨꯅꯦ ꯑꯁ ꯉꯝꯃꯔꯣꯏꯗ ꯌꯦꯡꯁꯤ ꯉꯝꯃꯗꯤ ꯌꯦꯡꯒꯅꯤ ꯇꯨꯝꯅꯤꯡꯗ꯭ꯔꯗꯤ
ꯁꯤꯦ ꯅꯨꯡꯉꯥꯏꯅꯤꯍꯩ
ꯍꯣꯏ ꯃꯣꯏꯗꯤ ꯎꯝ ꯑꯗꯨꯝ ꯀꯥꯈ꯭ꯔꯅꯤꯗ
ꯃꯣꯏ ꯑꯗꯨꯝ ꯀꯥꯅꯤ ꯉꯁꯤꯗꯤ ꯃꯣꯏꯁꯦ
ꯆꯨꯕ꯭ꯔꯣ ꯅꯣꯏꯔꯣꯝꯗꯁꯨ
ꯑꯁꯣꯝꯗꯣ ꯑꯗꯨꯝ ꯍꯣꯏ ꯉꯍ ꯈꯔꯒꯗꯤ ꯀꯟꯅꯗꯤ ꯆꯨꯗꯦ ꯑꯗꯨꯝ ꯇꯥꯔꯒ ꯂꯩꯌꯦꯏ ꯅꯣꯏꯗꯁꯨ ꯆꯨꯕ꯭ꯔꯣ
ꯍꯣꯏ ꯈꯔ ꯈꯔ ꯆꯨꯨꯋ‌ꯦ ꯁꯤꯗꯁꯨ ꯌꯥꯝ ꯀꯟꯅꯗꯤ ꯆꯨꯗꯦꯗ
ꯀꯔꯤ ꯀꯔꯤ ꯀꯔꯤ ꯇꯧꯔꯤꯒ‌ꯦ ꯍꯟꯗꯛꯁꯤꯕꯨ ꯀꯔꯤ ꯀꯔꯤ ꯍꯣꯠꯅꯔꯤꯒꯦ
ꯑꯁ ꯀꯩꯁꯨ ꯍꯣꯠꯅꯗ‌ꯦꯗ ꯑꯗꯨꯝ ꯐ꯭ꯔꯤꯗ ꯂꯩꯌꯦꯗ
ꯑꯁ ꯄꯨꯟꯁꯤꯅꯤꯅꯦ ꯅꯨꯡꯉꯥꯏꯊꯣꯛꯀꯗꯕꯅꯤꯅ‌ꯦ
ꯕꯗꯥꯔꯗꯤ ꯀꯩ ꯀꯩ ꯍꯣꯠꯅꯔꯤꯒꯦ
ꯑꯦ ꯑꯗꯨꯝ ꯀꯣꯂ‌ꯦꯖ ꯆꯠꯄ ꯍꯜꯒ ꯆꯥꯕ ꯊꯛꯄ ꯈꯛꯇꯅꯤꯗ
ꯀꯩ ꯁ‌ꯦꯃꯤꯁꯇꯔꯅꫭ
ꯀꫭꯂꯦꯖ ꯀꯥꯏꯌ‌ꯦ ꯍꯟꯗꯛꯁꯦ ꯍꯟꯗꯛꯁꯦ ꯑꯩ ꯀꯩꯅꯣ ꯁꯤꯛꯁ ꯊꯥꯏꯑ‌ꯦꯅ
ꯑꯣ ꯑꯣ ꯑꯣ
ꯊꯥꯕ ꯂꯣꯏꯔꯒ ꯑꯗꯨꯝ ꯑꯩꯁꯨ ꯍꯟꯗꯛꯇꯤ ꯑꯗꯨꯝ ꯂꯩꯕꯅꯤꯅ‌ꯦ
ꯑꯣ ꯐꯩꯌꯦ ꯐꯩꯌꯦ ꯀꯩ ꯑꯣꯅꯔꯁꯀꯨꯝꯕ ꯂꯧꯕ꯭ꯔꯣ
ꯑꯩꯁꯦ ꯀꯩꯅꯣꯅꯦ ꯖꯨꯂꯣꯖꯤ ꯂꯧꯋꯦ
ꯖꯨꯂꫭꯖꯤ ꯑꯣ ꯌꯥꯝ ꯐꯩꯅ
ꯀꯥꯏ ꯑꯩꯈꯣꯏ ꯂꯥꯏꯔꯤꯛ ꯄꯥꯗꯕ ꯃꯤꯒꯤꯗꯤ ꯖꯨꯂꯣꯖꯤꯅ ꯑꯁ ꯆꯠꯁꯤ ꯆꯠꯁꯤ ꯑꯗꯨꯝ ꯂꯩꯕꯅꯤꯗ ꯑꯩꯈꯣꯏ ꯂꯝ ꯑꯁꯤꯗ ꯑꯗꯨꯝ ꯏꯝꯐꯥꯜ ꯏꯝꯐꯥꯜꯗꯒꯤ ꯀꯥꯕꯅꯤꯗ
ꯅꯠꯇ ꯀꯂꯦꯖꯇꫭ ꯍꯥꯏꯕꯅꯤꯗ
ꯇꯨꯔꯣꯡ
ꯑꯥ
ꯇꯨꯗꯤ ꯑꯁꯤꯒꯤ ꯃꯣꯗꯟ ꯃꯣꯗꯔꯟ ꯀꯣꯂꯦꯖ ꯈꯪꯕ꯭ꯔꯣ
ꯑꯣ ꯑꯣ ꯑꯣ ꯑꯣ
ꯑꯗꯨꯒ
ꯆꯠ ꯆꯠ ꯆꯠ ꯆꯥ
ꯏꯝ ꯄ꯭ꯂꯔꯛꯅꯦ
ꯎꯝ ꯍꯨꯝ
ꯅꯪꯗꯤ ꯀꯔꯤ ꯀꯔꯤ ꯀꯣꯂꯦꯖ ꯀꯣꯂꯦꯖ ꯀꯥꯗꯕꯔꫭ ꯅꯪꯕꯣ
ꯑꯩ ꯀꯣꯂꯦꯖ ꯂꯣꯏꯁꯟꯒꯔ‌ꯦꯗ ꯗꯦꯝꯗ
ꯑꯠꯁꯥ ꯀꯔꯤ ꯀꯔꯤ ꯇꯝꯃꯛꯄ ꯅꯪꯗꯤ
ꯀꯩꯏꯑꯕ
ꯀ꯭ꯔꯤ ꯏꯁꯇꯔꯤꯝ ꯀꯔꯤ ꯑꯣꯔꯅꯔꯁ ꯄꯥꯏꯔꯛꯄꯅꫭꯕ
ꯂꫭꯏꯁꯟꯒꯔ‌ꯦꯅ‌ꯦ
ꯋꯥꯔꯤꯗꯤ ꯏꯟꯗꯤꯌꯥꯟ ꯍꯤꯁꯇ꯭ꯔꯤꯗꯤ ꯐꯖꯅ ꯈꯪꯉꯝꯃꯅꯤ ꯑꯗꯨꯗꯤ
ꯑꯁ
ꯃꯃꯤꯡ ꯈꯛꯀꯤ ꯋꯥꯅꯦꯗ
ꯀꯥꯏꯗꯧꯒꯦꯅ ꯈꯟ ꯈꯜꯂꯤꯅꯣ ꯍꯧꯖꯤꯛꯄꯨ
ꯀꯩꯁꯨ ꯇꯧꯗꯦꯗ ꯑꯗꯨꯝ ꯐ꯭ꯔꯤꯗ ꯂꯩꯗ
ꯁꯟꯅꯥꯕꯒ ꯆꯠꯄ꯭ꯔꯣ ꯑꯗꯣ ꯑꯗꯨꯝ ꯅꯨꯡꯗꯥꯡ ꯏꯚꯤꯅꯤꯡ ꯏꯚꯤꯅꯤꯡꯒꯤ ꯁꯟꯅꯥꯕ ꯆꯠꯄ꯭ꯔꯣ
ꯎꯝ ꯕꯣꯜ ꯑꯗꯨꯝ ꯁꯥꯟꯅꯕꯕꯨꯗꯤ ꯆꯠꯂꯦ
ꯀꯗꯥꯏ ꯀꯗꯥꯏ ꯀꯗꯥꯏꯗꯒꯤ ꯁꯅꯥꯕ ꯅꯣꯑꯣꯏꯗꯤ
ꯑ ꯑꯁꯤ ꯇꯔꯐ ꯀꯨꯝꯕꯗꯀꯣ
ꯎ
ꯑꯗꯨꯒꯨꯝꯕꯅ ꯁꯥꯟꯅꯕ ꯆꯠꯂꯦ ꯑꯍꯟꯁꯤꯡꯒꯀꯣ
ꯑꯠꯆꯥ ꯑꯠꯆꯥ ꯑꯗꯨ ꯁꯅꯥꯕꯨ ꯆꯠꯀꯦ ꯇꯧꯔꯝꯕꯗꯣ ꯌꯨꯅꯤꯡꯗ ꯅꯨꯡꯗꯥꯡꯗ ꯅꯣꯡꯔ ꯆ
ꯍꯣꯏ ꯒ꯭ꯔꯥꯎꯟ ꯅꯦꯁꯅꯦꯜ ꯒ꯭ꯔꯥꯎꯟꯒꯨꯝꯕꯗꯗꯤ ꯍꯟꯗꯛꯇꯤ ꯁꯥꯕ ꯅꯨꯡꯉꯥꯏꯔꯣꯏ ꯅꯣꯡꯒꯤꯅ ꯎꯝ ꯍꯣꯏ ꯅꯥꯟꯕꯒꯤꯗꯤ ꯈꯔ ꯐꯩ ꯏꯁꯤꯡꯒꯨꯝꯕ ꯂꯩꯌꯦꯕꯀꯣ ꯑꯗꯨꯒꯨꯝꯕ ꯂꯩꯗꯤ ꯁꯅꯥꯕꯨ ꯅꯨꯡꯉꯥꯏꯇꯅ
ꯑꯗ ꯑꯁ ꯅꯨꯡꯉꯥꯏꯇꯔꯦ ꯋꯥꯔꯜ ꯀꯞꯁꯦ ꯀꯔꯤ ꯀꯤꯝ ꯁꯐꯣꯔ ꯇꯧꯔꯔꯤꯅꯣ ꯅꯪꯣ
ꯑꯩꯗꯤ ꯄꯣꯔꯇꯨꯒꯥꯜꯗ ꯂꯩꯔꯦꯗ
ꯑꯁ ꯑꯩꯅ ꯈ꯭ꯋꯥꯏꯗꯤ ꯌꯥꯅꯤꯡꯗꯕꯗ ꯂꯩꯔꯦꯅꯦ
ꯅꯪ ꯑꯔꯖꯦꯟꯇꯤꯅꯥ ꯃꯥꯂꯦꯗ
ꯃꯥꯅꯤꯅꯦ ꯑꯥꯔꯖꯦꯟꯇꯤꯅꯥꯒ ꯏꯁꯄꯦꯟꯒꯅꯦ ꯑꯩꯗꯤ ꯑꯅꯤꯅꯦ
ꯅꯤꯔꯣ ꯍꯣꯏ ꯏꯁꯄꯦꯟꯒ ꯐ꯭ꯔꯥꯟꯁꯒꯨꯝꯕꯗꯤꯒꯣ ꯕ꯭ꯔꯥꯖꯤꯜ ꯑꯗꯨ ꯑꯣꯏꯔꯗꯤ ꯃꯤ ꯑꯅꯝꯕꯅ ꯄꯥꯝꯃꯦꯗ
ꯑꯥꯔꯖꯦꯟꯇꯤꯅꯥꯁꯦ ꯉꯁꯤ ꯉꯁꯤ ꯑꯌꯨꯛꯇ ꯁꯤꯕ ꯋꯥꯠꯂꯅꯦꯍ
ꯑ ꯆꯇꯥꯡ ꯈꯥꯟꯉꯥꯏꯀ
ꯃꯤꯍꯨꯟ ꯊꯣꯛꯇ꯭ꯨꯅꯦ ꯑꯩꯈꯣꯏꯁꯦ
ꯏꯃꯅꯅꯕ ꯐꯦꯟ ꯁꯃ ꯂꯩꯦ ꯐ꯭ꯔꯥꯟꯁꯅ ꯆꯠꯈ꯭ꯔꯅꯤ ꯑꯩꯗꯤ ꯑꯦ ꯐꯝꯃꯣꯏ ꯂꯩꯈ꯭ꯔꯕ ꯑꯗꯨ
ꯑ ꯉꯁꯤꯗꯤ ꯂꯣꯏꯔꯦ ꯔꯦꯡ ꯅꯝꯕꯔ ꯋꯥꯟꯅ ꯁꯤꯛꯁꯇꯤ ꯁꯕꯦꯟꯗ ꯊꯣꯛꯄ ꯇꯥꯔꯦ ꯍꯥꯏꯅ ꯈꯜꯂꯨꯕꯅꯤ ꯑꯩ ꯃꯣꯏ ꯀ ꯄꯁꯤꯦ ꯐꯁ ꯁ ꯊꯤꯅꯦꯩ ꯍꯥꯏꯕꯗꯣ
ꯍꯨꯏꯁꯜ ꯈꯣꯡꯗ꯭ꯔꯤꯉꯩꯗ ꯀꯥꯎꯕꯗꯣ ꯈꯪꯕ꯭ꯔꯣ ꯍꯧꯀꯤ
ꯑ
ꯑꯗꯨ ꯐꯥꯕꯗꯣ ꯌꯥꯏꯀꯣ
ꯃꯣꯏ ꯀꯤꯞꯄꯔꯗꯤ ꯃꯣꯏ ꯀꯤꯞꯄꯔ ꯍꯥꯏꯕꯗꯒꯤꯅꯤꯅ ꯃꯣꯏꯅ ꯑꯗꯨꯝ ꯉꯥꯝꯃꯒ ꯂꯥꯛꯄꯗꯣ
ꯎꯝ ꯑ ꯉꯁꯤ ꯑꯌꯨꯛꯀꯤ ꯒꯣꯜ ꯑꯃꯗꯨꯗꯤ ꯐꯖꯩꯍꯦ ꯀꯔꯂꯤꯗ ꯀꯂꯤ ꯑꯩꯅ ꯅꯅꯥꯏꯊꯦꯛꯄꯤꯤ ꯇꯧꯧꯕꯁꯨ ꯃꯥꯅꯦꯁ ꯎꯄꯥꯏ ꯂꯩꯗꯦ ꯑꯗꯨ ꯕꯣꯜꯗꯨꯗꯤ ꯃꯩꯅꯤ ꯒꯣꯜꯗꯟꯅꯤ
ꯏꯀꯖꯦ ꯑꯗꯨꯝ ꯅꯣꯥꯎ ꯀꯥ ꯀꯩꯅꯣ ꯁꯤꯛꯁꯇꯤꯟ ꯀꯥꯔꯅꯤꯅ ꯑꯗꯨꯝ ꯃꯦꯠꯁꯇꯤ ꯍꯣꯠ ꯇꯧꯕ ꯍꯧꯔꯅꯤ ꯥꯡ ꯑꯗꯨꯗꯦ
ꯄꯨꯣꯅꯤꯟ ꯌꯥꯝ ꯐꯔꯁꯨ ꯐꯠꯇ꯭ꯔꯁꯨꯀꯣ ꯑꯗꯨꯝ ꯕꯜꯕꯨꯗꯤ
ꯀꯩꯅꯩꯅꯣ ꯃꯣꯏ ꯑꯁꯤ ꯐ ꯐꯤꯐꯥꯒꯤ ꯔꯤꯐ꯭ꯔꯤ ꯑꯩꯈꯣꯏꯕꯥ ꯕꯥꯔꯁꯤꯡꯗꯣ ꯀꯩꯅꯣ ꯄꯣꯔꯆꯨꯒꯜ ꯈꯈꯣꯏꯗ ꯁꯞꯄꯣꯔꯠ ꯌꯥꯝꯧꯒꯨꯝ ꯇꯧꯗ꯭ꯔꯣ
ꯇꯧꯗꯦꯗ ꯑꯗꯨꯕꯨꯅꯤ ꯉꯔꯥꯡꯒꯤꯗꯨꯁꯨ ꯆꯞ ꯃꯥꯟꯅꯩꯗ ꯑꯗꯨꯕꯨꯗꯤ ꯕꯥꯕꯨꯗꯤ ꯌꯦꯡꯗꯦ ꯑꯗꯨ ꯑꯣꯏꯔꯁꯨ
ꯄꯣꯔꯇꯨꯒꯥꯜꯒꯤ ꯃꯣꯏ ꯄꯣꯔꯇꯨꯒꯥꯜꯒꯤ ꯐꯦꯟꯁꯤꯡꯗꯤ ꯎꯠꯊꯣꯛꯈꯔꯣꯏ ꯑꯗꯨꯕꯨ ꯑꯁꯥꯏꯟ ꯈꯥꯟꯕꯨꯗꯗꯤ ꯐ
ꯍꯣꯏ ꯅꯣꯏꯅꯤꯁꯨ ꯑꯗꯨ ꯌꯦꯡꯕ ꯃꯇꯝꯝꯗ ꯑꯗꯨꯝ ꯊꯣꯛꯑꯦꯅ ꯑꯩꯈꯣꯏꯅ ꯑꯌꯨꯛꯀꯤ ꯌꯦꯡꯕꯗꯁꯨ ꯊꯣꯛꯑꯦꯕꯀꯣ
ꯑꯁ ꯍꯍꯥꯟꯅꯁꯤ ꯀꯩꯅꯣ ꯀꯣꯂꯣꯕꯤꯌꯥ ꯀꯣꯂꯣꯝꯕꯤꯌꯥꯒꯅ ꯅꯠꯇ꯭ꯔꯒ ꯑꯁꯤ ꯄꯣꯔꯆꯨꯒꯜꯅ ꯐꯥꯔꯁ ꯁꯅꯥꯕꯗꯀꯣ ꯂꯤꯒꯥꯁ ꯔꯣꯝ ꯑꯣꯏꯔꯕꯣꯅꯦ ꯑꯗꯨꯗꯁꯨ ꯀꯣꯂꯝꯣꯕꯤꯌꯥ ꯑꯩꯈꯣꯏꯅ ꯀꯩꯅꯣ ꯆꯥꯟꯕꯗꯣ ꯑꯞꯁꯥꯏꯠ ꯑꯃꯨꯛ ꯄꯤꯈ꯭ꯔꯦ ꯑꯞꯁꯥꯏꯠ ꯨꯕꯤꯗ
ꯑꯁ ꯕꯥꯔꯗ ꯌꯦꯡꯉꯗꯤꯀꯣ ꯑꯣꯞꯁꯥꯏꯠꯒꯨꯝꯕꯕꯨꯗꯤ ꯗꯥꯏꯔꯦꯛꯅꯗ
ꯑꯁ ꯑꯗꯨꯗ ꯃꯣꯏꯅ ꯃꯣꯏꯅ ꯑꯃꯨꯛ ꯑꯦꯡꯒꯜ ꯄꯤꯔꯤꯗ ꯀꯩꯅꯣ ꯃꯊꯇꯒꯤ ꯅꯝꯂꯒ ꯃꯊꯛꯇꯒꯤ ꯎꯍꯜꯂꯦꯕ ꯑꯁꯤ ꯏꯁꯇ꯭ꯔꯦꯠ ꯎꯍꯟꯗꯦꯕ ꯑꯃꯨꯛ
ꯎꯝ
ꯏꯁꯇꯦꯠ ꯑꯦꯡꯒꯜꯗ ꯎꯍꯟꯗꯕꯤꯗ
ꯕꯥꯔꯁꯨ ꯑꯍꯟꯕꯩ ꯋꯥꯅꯦ ꯃꯣꯏꯁꯦ ꯈꯨꯇꯧ ꯗꯣ
ꯎꯝ
ꯍꯥꯏꯕꯗꯤ ꯃꯣꯗ꯭ꯔꯤꯠꯅ ꯍꯥꯏꯕꯒꯨꯝꯅꯀꯣ ꯑꯗꯨꯗꯨ ꯄꯣꯛꯞ ꯇꯥꯏꯌꯦꯕ ꯇꯤꯀꯦꯜ ꯑꯣꯏꯕ ꯃꯇꯝꯗ ꯑꯁ ꯑꯗꯨꯒꯨꯝꯕꯗ ꯀꯩꯅꯣ ꯅꯍꯥꯟ ꯂꯥꯁ ꯃꯤꯅꯤꯠꯇ ꯆꯟꯈꯤꯕꯗꯣ ꯑꯗꯨꯒꯨꯝꯕ
ꯐꯨꯠꯕꯣꯜꯁꯨ ꯐꯨꯠꯕꯣꯜꯁꯨ ꯍꯧꯖꯤꯛꯇꯤ ꯏꯁ ꯄꯣꯂꯤꯇꯤꯛ ꯄꯣꯂꯤꯇꯤꯛ
ꯀꯩꯍꯥꯏꯕ ꯀꯩ ꯍꯥꯏꯕꯅꯣ ꯕꯗ꯭ꯔ